ꯍꯜꯂꯣ ꯄꯕꯤ꯭ꯔꯣ
ꯀꯩꯗꯧꯔꯤꯅꯣ
ꯎꯝ ꯑꯩ ꯆꯛ ꯄꯆꯥꯔꯝ ꯃꯅ ꯅꯅꯦ ꯀꯦꯗꯔꯃꯤꯅ ꯍꯦ ꯇꯄꯥꯁꯤꯔꯣ
ꯆꯥꯎ ꯆꯥꯏ
ꯑꯣ ꯑꯩꯈꯣꯏꯒꯤ ꯆꯥꯍꯥꯎ ꯇꯝꯍꯣꯡ ꯈꯊꯣꯡꯕꯔꯣ
ꯑꯧ
ꯎꯝ ꯑꯗꯨ ꯁꯨꯝ ꯁꯥꯏꯔꯝꯕꯅꯦ ꯌꯥꯝ ꯅꯨꯡꯉꯥꯏ ꯅꯕꯥꯅꯗꯥ
ꯑꯣ ꯑꯗꯨꯗꯤ
ꯅꯪ ꯆꯥꯅꯤꯡꯕ꯭ꯔꯣ ꯍꯥꯎꯋꯦ
ꯑ ꯑꯣ ꯑꯗꯨꯗꯤ ꯀꯅ ꯀꯌꯥ ꯄꯤꯒꯦ
ꯇ꯭ꯋꯦꯟꯇꯤ ꯄꯤ ꯌꯥꯝꯅꯁꯨ ꯍꯥꯎꯕ ꯌꯥꯝꯅꯁꯨ ꯄꯨꯛ ꯊꯟꯕ ꯌꯥꯝꯅꯁꯨ ꯃꯨꯅ ꯅꯨꯡꯁꯤꯕ ꯈꯍꯥꯎ ꯑꯃꯅꯦ ꯅꯪꯁꯨ ꯆꯥꯎꯋ
ꯑ ꯆꯥꯒꯦ ꯅꯣꯡꯃ ꯆꯥꯒꯦ ꯅꯣꯡꯃ ꯍꯌꯦꯡꯅ ꯀꯩꯅꯣꯗꯔ ꯆꯥꯔꯗꯤꯦ ꯍꯌꯦꯡꯅ ꯀꯩꯅꯣ ꯂꯩꯒ ꯆꯥꯔꯒꯦ
ꯍꯧꯖꯤꯅ ꯀꯩ ꯂꯩꯔ ꯆꯥꯗꯣꯏꯅꯣ
ꯑ ꯅꯪꯗꯤ ꯅꯪꯗꯤ ꯀꯅꯥ ꯀꯅꯥꯒ ꯆꯥꯃꯤꯟꯅꯩꯅꯣ ꯅꯊꯟꯗ ꯆꯥꯏꯔꯣ ꯎꯝ
ꯑꯩꯗꯤ ꯏꯇꯣꯝꯇ ꯂꯩꯕꯅꯤꯅꯦ ꯏꯇꯣꯝꯇ ꯆꯥꯌꯦ
ꯑ ꯆꯥꯛꯍꯥꯎ ꯇꯟꯁꯦ ꯅꯪꯗꯤ ꯍꯧꯕ ꯍꯩꯇ꯭ꯔꯥ
ꯎꯝ ꯑꯩꯗꯤ ꯍꯩꯇꯌꯦ ꯑꯩꯗꯤ ꯑꯩꯈꯣꯏ ꯃꯃꯥꯅ ꯑꯇꯣꯝꯕꯤꯅꯤꯅꯅꯦ ꯂꯥ ꯊꯕꯛ ꯑꯝꯇ ꯇꯧꯍꯟꯗꯦ ꯑꯗꯨꯅ ꯑꯗꯨꯝ ꯊꯝꯃꯦ ꯍꯥꯏꯩꯇ꯭ꯔꯦ ꯑꯗꯨꯅ
ꯍꯩꯃ ꯑꯗꯨꯗꯤ ꯕꯦꯔꯥꯅꯤꯅꯦ ꯊꯕꯛ ꯈꯔ ꯈꯔ ꯍꯩꯖꯤꯟꯗꯗꯤ ꯌꯥꯎꯔꯤꯌꯦꯦ ꯍꯌꯦꯡꯋꯥꯏ ꯌꯨꯝ ꯄꯥꯟꯕꯗ ꯑꯝꯊꯩꯔꯔꯣꯏ
ꯎꯝ ꯑꯗꯣ ꯑꯩꯒꯤ ꯃꯃꯥꯅ ꯍꯧꯪꯖꯤꯛ ꯍꯩꯒꯤꯅꯣ ꯍꯥꯏꯌꯦ
ꯑꯣ ꯐꯔꯦ ꯐꯔꯦ ꯑꯗꯨꯗꯤ ꯅꯪꯅ ꯄꯥꯝꯖꯕ ꯇ ꯅꯪꯅ ꯄꯥꯝꯖꯕ ꯃꯇꯝꯗꯤ ꯀꯔꯝꯕ ꯇꯝꯃꯚꯤꯅꯣ ꯑꯗꯨꯗꯤ ꯆꯥꯛꯍꯥꯎ ꯇꯟꯒꯨꯝꯕ ꯃꯌꯥꯝ ꯂꯩꯕꯗꯣ
ꯑꯩꯅ ꯄꯥꯝꯖꯕꯁꯦ ꯆꯥꯕꯁꯦ ꯑꯍꯥꯎꯕ ꯑꯣꯏꯔꯤꯉꯩ ꯄꯥꯝꯖꯩ ꯌꯥꯝꯅ
ꯍꯥꯏꯗꯤ ꯑꯇꯥ ꯃꯣꯏꯗꯥꯒꯤ ꯂꯩꯔꯦ ꯑꯗꯩ ꯆꯍꯥꯎꯒꯤ ꯂꯩꯔꯦ ꯑꯗꯨꯨꯝꯅꯗ ꯀꯔꯝꯕꯅ ꯏꯄꯥꯝ ꯄꯥꯝꯒꯦꯕ
ꯎꯝ ꯑꯗꯨꯗꯤ ꯃꯣꯏꯗꯥꯁꯤ ꯂꯩꯔꯤ ꯂ ꯍꯥꯎꯋꯦꯀꯣ ꯃꯣꯏꯗꯥꯁꯦꯇꯟꯗꯁꯨ ꯀꯥꯟꯅꯩꯗꯣ ꯃꯃꯣꯟꯗꯁꯨ ꯀꯥꯟꯅꯩꯗꯣ
ꯃꯌꯥꯝ ꯀꯥꯟꯅꯩ ꯃꯣꯏꯗ ꯃꯣꯏꯗ ꯍꯅ ꯀꯥꯟꯅꯕ ꯄꯤꯕꯁꯦ ꯃꯌꯥꯝ ꯄꯤꯕꯅꯤꯅ ꯑꯩꯗꯤꯩꯅ ꯌꯥꯝ ꯄꯥꯝꯖꯩ ꯆꯥꯕ ꯊꯛꯄꯁꯤꯁꯨ
ꯑꯗꯨꯗꯤ ꯍꯦꯟꯖꯥꯡꯗꯤ ꯀꯩ ꯌꯦꯟꯖꯥꯡ ꯍꯥꯞꯄꯒꯅꯤ ꯅꯍꯥꯎ ꯍꯥꯏꯗꯤ ꯑꯂꯨ ꯆꯥꯛꯀꯨꯝꯕ ꯑꯗꯒꯤ ꯎꯇꯤꯒꯨꯝꯕ ꯍꯋꯥꯏꯒꯨꯝꯕ ꯂꯩꯗꯅ
ꯎꯝ ꯑꯦꯟꯁꯥꯡꯁꯤꯔ ꯎꯝ ꯀꯩꯅꯣ ꯍꯥꯞꯄꯤꯒꯦ ꯍꯥꯎꯋꯦ ꯃꯣꯔꯣꯛꯁꯦ ꯃꯌꯥꯝ ꯍꯥꯞꯄꯤꯔꯦ ꯍꯥꯎꯋꯦ
ꯑꯗꯣ ꯑꯩꯅ ꯍꯥꯏꯕꯗꯤ ꯍꯤꯟꯖꯥꯡ ꯎꯇꯤꯒꯨꯝꯕ ꯍꯋꯥꯏꯔꯣ ꯐꯖꯅ ꯍꯥꯎꯇꯔ ꯃꯣꯔꯣꯛ ꯍꯥꯞꯇꯤꯀꯩ ꯍꯥꯎꯊꯔꯄꯗꯤ
ꯎꯝ ꯃꯣꯔꯣꯛ ꯍꯥꯞꯄꯤꯀꯦ ꯀꯩꯅꯣꯁꯤꯅ ꯍꯥꯎꯋꯦ ꯑꯩꯈꯣꯏ ꯍꯋꯥꯏꯁꯦ ꯍꯋꯥꯏꯁꯤꯅ ꯃꯣꯔꯣꯛꯁꯦ ꯆꯥꯃꯁ ꯇꯔꯥ ꯊꯥꯑꯕꯀꯣ ꯍꯥꯎꯋꯦꯗꯧꯀ ꯌꯥꯝꯅ
ꯎꯝ ꯅꯪꯗꯤ ꯉꯁꯤ ꯄꯨꯡ ꯀꯌꯥꯋꯥꯏꯗ ꯍꯜꯂꯛꯀꯦ ꯌꯥꯝ ꯉꯟꯅ ꯍꯜꯂꯛꯄ ꯃꯥꯜꯂꯦ
ꯎꯝ ꯅꯪ ꯅꯪ ꯎꯕꯔꯣ ꯑꯩꯅ ꯍꯜꯂꯛꯄ
ꯎꯝ ꯍꯣꯏ ꯍꯥꯏꯐꯦꯠ ꯄꯨꯔꯝꯃꯦ ꯅꯣꯏ ꯅꯩꯅ ꯍꯜꯂꯛꯍꯧꯕꯗꯣ
ꯑꯣ ꯑꯩꯈꯣꯏꯗꯤ ꯎꯝ ꯑꯩꯗꯣ ꯑꯅꯥꯕ ꯌꯥꯎꯔꯕꯀꯣ ꯑꯗꯨꯅ ꯎꯝ ꯄꯦꯁꯦꯟ ꯃꯅꯥꯛꯇ ꯅꯥꯔꯗꯤ ꯀꯨꯏꯅ ꯂꯩꯕ ꯌꯥꯗꯦꯕꯀꯣ ꯍꯥꯏꯅ ꯑꯩꯗꯤ ꯁꯣꯔ ꯐꯨꯠꯂꯒ ꯇꯤꯡꯈꯤꯗꯣꯏꯕ ꯑꯗꯨꯗꯨꯅ ꯑꯩꯗꯣ ꯉꯟꯅ
ꯑꯣ ꯑꯗꯨꯗꯤ ꯑꯗꯨꯗꯤ ꯀꯅꯥ ꯀꯅꯥ ꯀꯅꯣ
ꯑꯩꯗꯤ ꯎꯝ ꯀꯩꯅꯣꯒ ꯂꯥꯛꯑꯦ ꯑꯩꯒꯤ ꯏꯃꯥꯟꯅꯕꯤ ꯑꯃꯒꯀꯣ ꯂꯥꯛꯑꯦ ꯃꯂ
ꯑꯩꯨꯃ ꯁꯥꯍꯦꯕ ꯃ ꯊꯥꯅ ꯇ ꯂꯩ ꯍꯒꯤ ꯃꯅ ꯃꯔꯤ ꯃꯉꯥ ꯃꯥꯜꯂꯦ ꯃꯌꯥꯝ ꯌꯥꯝꯃꯤꯗ ꯃꯔꯤ ꯃꯉꯥ ꯍꯦꯜꯂꯦ
ꯄꯅꯗꯤꯗ ꯃꯥꯅꯤ
ꯃꯥꯅꯦꯕꯤ ꯌꯥꯝ ꯂꯣꯏꯅꯕꯩ ꯅꯠꯇꯦ ꯑꯗꯨꯝ ꯍꯥꯏꯗꯤ ꯍꯜꯂꯛꯄꯗꯨꯒꯤꯗꯤ ꯃꯌꯥꯝ ꯄꯨꯂꯞ ꯍꯟꯃꯤꯟꯅꯔꯛꯑꯦ ꯑꯗꯨꯗꯤ
ꯎꯝ ꯏꯃꯥꯟꯅꯕꯤ ꯎꯝ ꯌꯥꯝ ꯂꯣꯏꯅꯕꯁꯤꯁꯨ ꯐꯕꯅꯤꯀꯣ
ꯍ ꯑꯗꯨ ꯌꯥꯝꯕꯒꯤꯁꯨ ꯀꯥꯟꯅꯟꯗꯕ ꯂꯩ ꯂꯩꯀꯣꯠꯅꯦꯗ
ꯂꯩꯀꯣ ꯑꯗ ꯌꯥꯕꯩ ꯀꯥꯟꯅꯕꯁꯨ ꯅꯥꯀꯟ ꯑꯃꯗ ꯂꯩꯀꯣ ꯍꯥꯏꯗꯤ ꯑꯋꯥꯕ ꯇꯥꯔꯀꯥꯟꯗ ꯅꯪꯕꯨ ꯑꯋꯥꯕ ꯇꯥꯀꯥꯟꯗ ꯃꯥꯅ ꯀꯟꯕꯤꯗꯣꯏꯅꯤꯀꯣ
ꯃꯥꯅꯦ ꯃꯥꯅꯦ ꯅꯟ ꯀ ꯀ ꯍ ꯅꯪ ꯊꯕ ꯍꯒ
ꯎꯝ ꯑꯩꯔꯣ ꯑꯩ ꯑꯩꯗꯤꯟ ꯆꯥꯡ ꯁꯦ ꯂꯣꯏꯅ ꯍꯩ ꯑꯩꯗꯤ ꯍꯩꯇꯕꯥ ꯂꯩꯇꯦ
ꯎꯇꯤꯒꯨꯝꯕ ꯊꯣꯡꯕꯗꯤ ꯍꯩꯕ꯭ꯔꯣ
ꯑꯧ ꯎꯇꯤ ꯊꯣꯡꯕꯁꯨ ꯍꯩꯌꯦ ꯑꯩꯗꯤ ꯈꯨꯠꯇ ꯃꯅꯤ ꯄꯥꯏ ꯑꯗꯨꯅ ꯂꯣꯏ ꯍꯩꯌꯦ
ꯗꯤ ꯑ ꯆꯒꯦꯝꯄꯣꯝꯕꯗꯤ
ꯆꯒꯦꯝ ꯀꯣꯝꯕꯁꯨ ꯂꯣꯏ ꯍꯩꯏ
ꯆꯒꯦꯝꯄꯣꯝꯕꯒꯤ ꯆꯒꯦꯝꯄꯣꯝꯕ ꯑꯗꯗꯒꯤ ꯎꯠꯇꯤ ꯑꯗꯒꯤꯗꯤ ꯁꯥꯗꯗꯤ ꯀꯩꯀꯩ ꯍꯥꯏꯩꯒꯦ
ꯎ ꯁꯥꯖꯦ ꯀꯩꯅꯣ ꯍꯥꯏꯌꯦ ꯑ ꯑꯣꯛꯈꯩꯀꯣ ꯎꯝ ꯑꯣꯛ ꯍꯩ ꯁꯟ ꯍꯩ ꯑꯗꯒꯤ ꯀꯩꯅꯣ ꯂꯩ ꯎꯆꯦꯛ ꯍꯩ ꯃꯌꯥꯝ ꯍꯩꯌꯦ ꯊꯣꯡꯕ ꯊꯥꯛꯄꯁꯦ
ꯌꯥꯔꯦ ꯑꯗꯨꯗꯤ ꯀꯩꯅꯣꯗꯤ ꯌꯦꯟꯗꯤ ꯀꯪꯅ ꯉꯧꯕꯗ ꯍꯩꯕ꯭ꯔꯥ
ꯎꯝ ꯌꯦꯟꯗꯣ ꯀꯪꯅ ꯉꯧꯕꯗꯣ ꯑꯩꯗꯤ ꯅꯞ ꯅꯞ ꯂꯥꯎꯒꯩ ꯉꯧꯕꯗꯣ ꯌꯥꯝ ꯍꯩꯅꯩ
ꯑꯣ ꯑꯗꯨꯗꯤ ꯌꯥꯝ ꯐꯩꯌꯦꯀꯣ ꯑꯗꯨꯗꯤ
ꯅꯪꯗꯤ ꯍꯩꯇꯕ ꯃꯥꯜꯂꯦꯀꯣ ꯑꯩꯉꯣꯟꯗ ꯑꯩꯉꯣꯟꯗ ꯁꯨꯝ ꯍꯩꯕ ꯍ
ꯂꯩꯌꯦꯦꯕꯀꯣ ꯅꯪ ꯅꯦꯠꯋꯥꯛꯁꯦ ꯀꯩꯅꯣ ꯇꯧꯕ ꯐꯪꯕ꯭ꯔꯥ ꯌꯦꯡꯉꯨꯀꯣ ꯎꯝ ꯅꯠꯇ꯭ꯔꯗꯤ ꯌꯥꯔꯣꯏꯗꯧꯔꯦ ꯋꯥꯔꯤ ꯁꯥꯐꯝ ꯈꯪꯉꯔꯣꯏꯕꯀꯣ
ꯎꯝ
ꯑꯗꯣ ꯅꯦꯕꯥꯛ ꯑꯗꯨ ꯅꯨꯡꯉꯥꯏꯕ꯭ꯔꯣ
ꯎꯝ ꯅꯦꯠꯋꯥꯛꯁꯦ ꯑ ꯅꯨꯡꯉꯥꯏꯌꯦ ꯅꯨꯡꯉꯥꯏꯌꯦ ꯍꯥꯏꯔꯛꯑꯣ ꯑꯗꯨꯝ ꯇꯥꯏꯌꯦ
ꯑꯗꯨꯅꯦ ꯅꯪꯗꯤ ꯀꯣꯏꯕ ꯉꯝꯖꯠꯇ꯭ꯔꯣꯕꯣ ꯍꯧꯖꯤꯛꯀꯥꯟꯁꯦ
ꯎꯝ ꯑꯦ ꯍꯧꯖꯤꯛꯀꯤ ꯀꯩꯅꯣꯁꯦ ꯑ ꯍꯧꯖꯤꯛꯁꯦ ꯌꯥꯝꯅ ꯁꯥꯕꯅꯤꯅꯀꯣ ꯑ ꯁꯥꯔꯒ ꯀꯦꯔꯗꯤ ꯑꯩꯈꯣꯏ ꯏꯕꯦꯆꯧꯕꯤꯁꯨ ꯃꯥꯜꯂꯦꯀꯣ ꯏꯕꯦꯇꯣꯟꯗ ꯏꯕꯦꯆꯧꯕꯤꯁꯨ ꯃꯥꯜꯂꯦ ꯑꯗꯨꯅ ꯍꯨꯃꯥꯡꯒꯁꯤꯦ ꯃꯛ ꯃꯔꯤꯛ ꯆꯦꯟꯊꯔꯒꯀꯣ ꯑꯗꯨꯅ ꯀꯦ ꯇꯣ ꯑꯩꯗꯤ ꯁꯛꯇꯣ ꯑꯃꯨꯛ ꯈꯔ ꯊꯤꯈꯤꯗ꯭ꯔꯥꯅꯀꯣ ꯎ ꯀꯣꯏꯕ ꯆꯠꯇ꯭ꯔꯦ
ꯍꯣꯏ ꯑꯗꯨꯕꯨꯗꯤ ꯁꯥꯁꯨ ꯌꯥꯝ ꯁꯥꯏꯌꯦ ꯈꯔ ꯅꯣꯡꯁꯦ ꯅꯣꯡ ꯃꯪ ꯅꯣꯪꯁꯦ ꯃꯪꯉꯒ ꯈꯔ ꯇꯧꯔꯗꯤ ꯀꯣꯏꯕꯁꯦ ꯏꯪꯅ ꯆꯠꯄ ꯌꯥꯕ ꯁꯥꯃꯜꯂꯁꯨ ꯆꯠꯄ ꯅꯨꯡꯉꯥꯏꯇꯦꯗꯅꯀꯣ
ꯎꯝ ꯑꯗꯨꯅꯦ
ꯑꯗꯨꯅꯦ ꯇꯧꯔꯤꯁꯦ ꯑꯗꯣ ꯅꯪꯗꯤ ꯅꯪ ꯈꯪꯅꯕ ꯃꯤꯗꯣ ꯄꯥꯎ ꯐꯖꯅ ꯐꯥꯎꯅꯔꯤꯕꯣ
ꯎꯝ ꯑꯩꯒ ꯈꯪꯅꯕ ꯃꯤꯁꯦ ꯑꯁꯨꯃꯥꯏꯅ ꯇꯧꯕꯅꯦ ꯃꯥꯁꯦꯀꯣ ꯃꯥꯗꯤ ꯑꯗꯨꯝ ꯋꯥꯔꯤ ꯁꯥꯟꯅꯁꯦ ꯍꯥꯏꯕ ꯃꯤꯅꯦꯕꯀꯣ ꯑꯗꯨꯅ ꯃꯥꯗꯣ ꯑꯩꯅ ꯍꯟꯗꯛꯁꯦ ꯃꯇꯝ ꯄꯤꯗ꯭ꯔꯕꯅꯤꯅꯅꯦ ꯃꯥꯁꯦ ꯌꯥꯝꯅ ꯑꯩꯉꯣꯟꯗ ꯁꯥꯎꯔꯝꯃꯦ ꯍꯥꯏꯇꯥꯔꯦ ꯑꯗꯨꯒ ꯃꯥꯗꯣ ꯆꯠꯈ꯭ꯔꯦ ꯑꯩꯕꯨ ꯅꯨꯡꯁꯤꯗꯦ
ꯑꯩꯣꯏ ꯀꯩꯅꯣ ꯅꯪꯕꯨ ꯃꯔꯛ ꯑꯃꯗꯤ ꯅꯪ ꯃꯥ ꯅꯪꯅ ꯁꯥꯟꯅꯖꯦ ꯍꯥꯏꯔꯝꯗꯥꯏꯅꯦ ꯃꯥꯅ ꯁꯥꯟꯅꯖ ꯌꯥ ꯑꯗꯨꯗꯥꯏꯅꯦ ꯃꯔꯛ ꯑꯃꯗꯤ
ꯍꯣꯏ ꯃꯔꯛ ꯑꯃꯗꯤ ꯑꯩꯅ ꯑꯗꯨꯝ ꯍꯥꯏꯕꯅꯦ ꯑꯗꯣ ꯃꯥꯗ ꯍ ꯍꯧꯖꯤꯤꯀꯣ ꯑ ꯃꯗ ꯑ ꯑꯩꯕꯨ ꯌꯥꯝꯅ ꯅꯨꯡꯁꯤꯔꯛꯑꯕ ꯃꯥꯜꯂ ꯃꯥꯗꯣ ꯑꯗꯨꯒꯤ ꯑꯩꯉꯣꯟꯗ ꯀꯣꯜ ꯇꯧꯁꯤ
ꯑꯣ ꯍꯧꯖꯤꯛꯁꯤꯅ ꯎꯝ ꯍꯧꯖꯤꯛꯁꯤꯅ ꯃꯨꯛ ꯃꯥꯅ ꯑꯣꯏꯅ ꯍꯥꯏꯔꯦꯕ
ꯑ ꯍꯥꯏꯗ꯭ꯔꯦ ꯍꯧꯖꯤꯛꯁꯦ ꯑꯩꯅ ꯍꯥꯏꯗ꯭ꯔꯥ ꯃꯥꯅ ꯑꯣꯏꯅꯥ ꯍꯥꯏ ꯂꯩꯅꯦ
ꯐꯖꯅ ꯍꯩꯔꯦꯅꯦ
ꯑꯩ ꯑꯩꯗꯤ ꯌꯥꯝ ꯍꯩꯌꯦ ꯑꯩꯗꯤ ꯃꯤ ꯋꯥꯔꯛꯄꯁꯨ ꯍꯩ ꯃꯤ ꯐꯨꯕꯁꯨ ꯍꯩ ꯑꯗꯨꯒ ꯃꯤꯗꯣ ꯑꯩꯉꯣꯟꯗ ꯅꯨꯡꯁꯤꯍꯟꯕꯁꯨ ꯍꯩꯀꯣ ꯑꯩꯗꯤ ꯑꯗꯨꯒ ꯃꯤꯁꯦ ꯌꯥꯝꯅ ꯎ ꯁꯨꯝꯍꯠꯄꯁꯨ ꯍꯩꯌꯦ ꯅꯉꯣꯟꯗꯁꯨ ꯇꯥꯛꯄꯤꯌꯨꯔꯥ
ꯍꯣꯏ ꯑꯩ ꯅꯣꯡꯃ ꯂꯥꯛꯀꯦ ꯑꯗꯨꯒ ꯍꯥꯏꯐꯦꯠ ꯇꯥꯛꯄꯤꯌꯨꯅꯦ ꯍꯥꯏꯕꯗꯤ ꯑꯩꯗꯣ ꯑꯝꯇ ꯍꯩꯇ꯭ꯔꯦꯕ ꯍꯥꯏꯗꯤ ꯑ ꯍꯥꯏꯗꯤ ꯈꯔ ꯈꯪꯅꯤꯡꯉꯦꯕ ꯑꯗꯨꯅ ꯈꯪꯖꯤꯟꯕꯗ ꯐꯩꯗꯅ ꯂꯣꯏꯅ ꯑꯗꯨꯒꯨꯝꯕ ꯇꯧꯗꯨꯗꯤ
ꯍꯥꯏꯔꯤꯁꯤꯅꯗꯤ ꯑꯩꯒꯤ ꯏꯇꯥꯎꯁꯤꯕꯨ ꯑꯩꯒꯤ ꯏꯇꯥꯎꯁꯤꯕꯨ ꯀꯩꯅꯣ ꯇꯧꯕꯤꯕ꯭ꯔꯣ ꯑꯝ ꯅꯨꯄꯥꯗꯨꯅ ꯅꯨꯡꯁꯤꯕꯤꯗ꯭ꯔꯕꯣ ꯏꯇꯥꯎꯒꯤ ꯈꯪꯅꯕ ꯃꯤꯗꯨꯅ ꯅꯨꯡꯁꯤꯕꯤꯅꯕ
ꯍꯣꯏ ꯋꯥꯔꯤꯁꯦ ꯄꯥꯛꯅ ꯁꯥꯟꯅꯒ ꯁꯥꯟꯅꯕꯁ ꯍꯣꯏ ꯃꯥꯁꯨ ꯊꯕꯛꯄꯨꯗꯤ ꯆꯤꯟꯕ ꯃꯥꯜꯂꯦ ꯑꯗꯨ ꯑꯣꯏꯔꯒꯁꯨ ꯍꯦꯟꯅ ꯀꯥ ꯍꯦꯟꯅ ꯆꯤꯟꯕꯩ ꯇꯥꯏꯞꯇ ꯇꯧꯕꯗꯣ ꯑꯗꯨꯃꯥꯏꯅ ꯇꯧꯋꯦꯕ ꯑꯗꯨꯅ ꯁꯨꯝ ꯅꯨꯡꯉꯥꯏꯇꯦꯗꯅ ꯁꯨꯝ ꯑꯩꯈꯣꯏꯗꯤ ꯃꯇꯝꯗꯣ ꯄꯥꯝꯖꯩꯗꯅ ꯃꯇꯝ ꯑꯗꯩ ꯁꯤꯕꯤꯕ ꯑꯩꯈꯣꯏꯒꯤꯗꯃꯛꯇ ꯂꯦꯞꯄꯤꯕ ꯑꯗꯨꯅꯦ ꯅꯨꯄꯤ ꯍꯥꯏꯁꯤꯗꯤ ꯃꯇꯝ ꯌꯥꯝ ꯄꯥꯝꯕꯅꯦ ꯃꯇꯝ ꯅꯨꯡꯁꯤꯕꯁꯦ ꯌꯥꯝ ꯄꯥꯝꯖꯕꯅꯦꯕ ꯑꯗꯣ ꯐꯪꯉꯖ ꯇꯥꯔꯒꯗꯤ ꯃꯁꯥꯅ ꯑꯗꯨꯝ ꯍꯥꯏꯗꯤ ꯋꯥꯈꯜ ꯑꯃ ꯈꯜꯂꯛꯑꯦ ꯍꯥꯏꯕ ꯑꯗꯨꯅ ꯑꯃꯨꯛꯁꯨ ꯇꯧꯍꯟꯅꯤꯡꯕ ꯅꯨꯡꯁꯨ ꯅꯨꯡꯁꯤꯕꯅꯤꯅ ꯑꯗꯨꯅꯦ ꯇꯧꯔꯤꯁꯦ ꯑꯗꯣ ꯅꯪꯗꯤ ꯁꯝ ꯇꯤꯡꯕꯒ ꯈꯣꯏꯕꯒꯁꯦ ꯀꯔꯝꯅ ꯍꯅ ꯄꯥꯝꯒꯦ
ꯑ ꯑꯩꯒꯤ ꯁꯝꯇꯤ ꯑꯩꯗꯤꯀꯣ ꯅꯨꯄꯤꯅꯤꯅ ꯅꯨꯄꯤꯗꯤꯅꯦ ꯁꯝ ꯇꯤꯡꯉꯒ ꯁꯥꯡꯉꯒ ꯃꯨꯔꯒ ꯖꯨꯞ ꯖꯨꯝ ꯂꯥꯎꯕꯗꯣ ꯑꯗꯨ ꯐꯖꯕꯅꯦ ꯅꯨꯄꯤꯗꯗꯤ ꯅꯪ ꯂꯥꯎ ꯇꯕ꯭ꯔꯣ ꯑꯩꯗꯤꯂꯣ ꯏ ꯂꯥꯎꯑꯣꯦ ꯑꯃꯁꯨ ꯁ꯭ꯋꯥꯏꯗ ꯅꯨꯄꯤꯒꯤ ꯐꯖꯕ ꯃꯥꯡꯉꯦ
ꯃꯆꯨ ꯁꯪꯕꯁꯨ ꯄꯥꯝꯗꯦ ꯑꯗꯨꯗꯤ
ꯎꯝ ꯃꯆꯨ ꯁꯪꯣꯏꯁꯨ ꯄꯥꯝꯗꯦ ꯅꯪꯗꯤ ꯁꯪꯕ꯭ꯔꯣ ꯅꯪꯗꯤ ꯁꯝꯗꯤ ꯀꯩ ꯃꯆꯨ ꯑꯣꯏꯗꯦ
ꯑꯩꯗꯤ ꯃꯁꯥꯒꯤ ꯑꯗꯨꯝ ꯉꯥꯡꯉꯦꯕ
ꯎꯝ ꯑꯗꯣ ꯁꯝ ꯉꯥꯡꯉꯗꯤ ꯁꯟ ꯑꯉꯥꯡꯕꯅ ꯇꯥꯟꯅꯕꯅꯤꯀꯣ ꯑꯗ ꯁꯝ ꯁꯝꯖꯅꯤꯡ
ꯍꯣꯏ ꯑꯩ ꯍꯥꯟꯅꯗꯩ ꯉꯥꯡꯉꯦ ꯑꯗꯨꯒ ꯑꯩꯅ ꯑꯃꯨꯛ ꯁꯪꯖꯟꯕ ꯄꯥꯝꯕꯒꯤ ꯑꯃꯨꯛꯀꯁꯨ ꯁꯪꯖꯜꯂꯨꯔꯦ ꯑꯩꯗꯤ
ꯑ ꯍꯧꯖꯤꯛꯁꯦ ꯍꯧꯖꯤꯛ ꯂꯝꯕꯤꯗꯀꯣ ꯑ ꯁꯒꯣꯜꯗꯒꯤ ꯁꯟꯗꯒꯤꯁꯨ ꯌꯥꯝ ꯊꯥꯗꯣꯛꯑ ꯆꯠꯅꯔꯕꯅꯤꯀꯣ ꯈꯔꯗꯤ ꯆꯦꯛꯁꯤꯟꯕꯤꯌꯨꯀ ꯁꯣꯝꯁꯦ
ꯍꯣꯏ ꯑꯗꯨ ꯑꯩ ꯑꯩ ꯁꯝꯁꯦ ꯁꯝꯖꯟꯕꯒꯤ ꯌꯥꯝꯅ ꯐꯠꯇ꯭ꯔꯦꯕ ꯑꯗꯨꯅ ꯇꯟꯟꯅꯗꯅ ꯑꯃꯨꯛ ꯁꯪꯗ꯭ꯔꯦ ꯍꯧꯖꯤꯛꯀꯥꯟꯗꯤ
ꯑꯣ ꯑꯪꯒꯤ ꯁꯝꯁꯦ ꯑꯗꯨ ꯅꯪꯒꯤ ꯑ ꯀꯔꯤ ꯀꯔꯤ ꯑꯣꯏꯕ ꯄꯥꯝꯃꯦ ꯅꯪꯒꯤ ꯄꯨꯟꯁꯤꯗꯀꯣ ꯅꯪꯁꯦ ꯀꯔꯝꯕ ꯁꯛ ꯑꯣꯏꯕ ꯄꯥꯝꯃꯦ
ꯑꯩꯁꯦ ꯌꯥꯝꯅ ꯅꯨꯄꯥꯅ ꯌꯥꯝꯅ ꯅꯨꯡꯁꯤꯕꯤꯕ ꯅꯨꯄꯥꯅ ꯌꯥꯝꯅ ꯄꯥꯝꯖꯕ ꯃꯁꯛ ꯃꯇꯧ ꯐꯖꯕꯤ ꯑꯃ ꯑꯣꯏꯕ ꯄꯥꯝꯃꯦ ꯑꯗꯨꯅ ꯅꯥꯟꯅ ꯂꯩꯔꯒ ꯑꯗꯨꯃꯥꯏꯅ ꯂꯩꯕ ꯄꯥꯝꯃꯦ
ꯑꯣ ꯑꯗꯣ ꯁꯣꯝꯁꯦ ꯁꯣꯝꯅ ꯄꯥꯝꯃꯤꯁꯤꯒꯗꯤ ꯐꯪꯕꯁꯦ ꯐꯪꯗ꯭ꯔꯦꯕꯀꯣ ꯈꯔ ꯇꯥꯏꯌꯣꯟꯅꯔꯦ ꯍꯥꯏ ꯍꯥꯏꯔꯤꯔꯣ
ꯑꯗꯨ ꯀꯩꯗꯣ ꯍꯦꯛ ꯌꯥꯝꯅ ꯅꯧꯔꯤꯁꯤꯗꯤ ꯄꯨꯟꯁꯤꯁꯦ ꯌꯥꯝꯅ ꯍꯧꯔꯛꯇ ꯉꯥꯏꯔꯤꯕꯒ ꯆꯞ ꯃꯥꯟꯅꯔꯤ ꯑꯗꯨꯅ ꯑꯗꯨꯝ ꯐꯪꯖꯔꯁꯅꯤ ꯀꯩꯅꯣ ꯃꯤꯕꯨ ꯀꯩꯅꯣꯥ ꯊꯥꯖ ꯊꯥꯖꯕ ꯊꯝꯒꯗꯕꯅꯦ ꯄꯨꯟꯁꯤ ꯂꯝꯕꯤꯁꯤꯗꯤ
ꯄꯨꯟꯁꯤꯜꯂꯝꯃꯤꯗꯣ ꯊꯥꯖꯕ ꯊꯝꯕꯤꯌꯨꯀꯣ ꯁꯣꯝꯒꯤ ꯑꯗꯣ ꯁꯣꯝꯒꯤ ꯅꯨꯄꯥꯗꯣ ꯑ ꯌꯥꯝ ꯁꯣꯝꯒꯤ ꯈꯪꯅꯔꯤꯕ ꯃꯤꯁꯦ ꯃꯥꯁꯦ ꯅꯪꯒ ꯂꯣꯏꯅꯔꯤꯕ ꯅꯪꯒꯤ ꯐꯦꯟꯁꯦ ꯌꯥꯝꯅ ꯐꯠꯇꯕ ꯃꯥꯜꯂꯦꯀꯣ ꯌꯥꯝꯅ ꯐꯠꯇꯕ ꯃꯥꯜꯂꯦ ꯍꯥꯏꯕꯗꯤ ꯃꯥꯁꯦ ꯃꯀꯣꯛꯁꯦ ꯑꯟꯗꯔꯁꯇꯦꯟ ꯇꯧꯕ ꯈꯔ ꯒ꯭ꯌꯥꯟ ꯇꯥꯕ ꯈꯔ ꯋꯥꯠꯂꯦꯕꯀꯣ ꯑꯗꯨꯅ ꯃꯥꯁꯦ ꯂꯣꯏꯅꯔꯨꯔꯅꯨꯀꯣ ꯌꯥꯝ ꯀꯅ ꯃ ꯑ ꯕꯥꯞꯇꯥ ꯕꯥꯞꯁꯦ ꯕꯥꯄꯇꯥ ꯕꯥꯞ ꯕꯥꯞꯇꯥꯕꯁꯦ ꯈꯤꯠ ꯇꯥꯗꯤ ꯇꯥꯏ ꯑꯗꯨ ꯈꯤꯇꯪꯗꯤ ꯋꯥꯠꯂꯦꯕꯀꯣ ꯑꯗꯣ ꯅꯪꯅꯅꯦꯀꯣ ꯐꯖ ꯅꯅꯦ ꯅꯪꯒꯤꯔꯣꯝꯗ ꯆꯤꯡꯁꯤꯜꯂꯛꯑꯣ ꯑꯗꯨꯒꯅꯦ ꯅꯪꯅ ꯍꯦꯛ ꯉꯝꯗ꯭ꯔꯕ ꯃꯥꯕꯨꯅꯦ ꯑ ꯋꯥꯔꯛꯎ ꯅꯪꯅ ꯅꯪꯅꯀꯣ ꯅꯪꯅ ꯃꯥꯕꯨ ꯋꯥꯈꯟꯗꯣ ꯎꯔꯨ ꯎꯔꯨ ꯎꯔꯨ ꯎꯡꯉ ꯇꯥꯍꯜꯂꯣ ꯀꯥꯏꯒ
ꯍꯣꯏꯁꯦ ꯐꯔꯦ ꯌꯥꯔꯒꯗꯤ ꯑꯗꯨꯝ ꯂꯩꯖꯔꯁꯅꯨ ꯑꯩꯗꯤ ꯌꯥꯗ꯭ꯔꯒꯗꯤ ꯍꯥꯏꯕꯗꯤ ꯃꯇꯝ ꯐꯖꯅ ꯄꯤꯔꯛꯇ꯭ꯔꯗꯤ ꯑꯩꯁꯨ ꯄꯥꯝꯗꯦꯕ ꯍꯥꯏꯗꯤ ꯑꯩꯈꯣꯏꯗꯤ ꯌꯥꯝꯅ ꯌꯥꯝꯅ ꯄꯨꯛꯅꯤꯡ ꯅꯨꯡꯁꯤꯒꯕ ꯊꯋꯥꯏ ꯅꯨꯡꯉꯥꯏꯒꯗꯕ ꯃꯤꯅꯤꯅ ꯑꯗꯨꯃꯥꯏꯅ ꯃꯇꯝ ꯄꯤꯗꯕꯗꯨꯗꯤ ꯀꯌꯥ ꯆꯥꯅꯕ ꯑꯣꯏꯗꯦ ꯑꯗꯨ
ꯃꯥꯅꯤ ꯅꯨꯄꯤꯗꯤ ꯑꯩꯈꯣꯏꯗꯤ ꯑ ꯅꯨꯄꯤꯗꯤ ꯅꯨꯄꯤ ꯑꯩꯈꯣꯏꯁꯤ ꯇꯤ ꯈꯛꯇꯪ ꯇꯧꯕꯗ ꯌꯥꯝꯅ ꯀꯞꯀꯟꯕ ꯄꯨꯛꯅꯤꯡ ꯅꯨꯡꯁꯤꯒꯟꯕ ꯑꯣꯏꯌꯦꯕꯀꯣ ꯑꯗꯨꯅꯦ ꯃꯥꯅ ꯇꯧꯋꯤꯗꯣ ꯁꯣꯏꯑꯦꯕ ꯑ ꯂꯨꯏꯌꯦꯕ ꯌꯥꯝꯅ ꯅꯨꯄꯤꯁꯦ
ꯅꯨꯄꯥꯒ ꯅꯨꯄꯤꯒꯗꯤ ꯌꯥꯝ ꯈꯦꯠꯅꯩ ꯅꯨꯄꯥꯗꯤ ꯃꯣꯏꯗꯤ ꯑꯗꯨꯝ ꯐꯠ ꯑꯣꯟꯊꯣꯛ ꯁꯨꯈꯤꯕꯗ ꯑꯃꯅꯤ ꯁꯣꯏꯈꯤꯕꯗ ꯌꯥꯝꯅ ꯂꯨꯏꯌꯦꯕ ꯈꯣꯡꯊꯥꯡꯁꯦ ꯑꯗꯨꯅ ꯌꯥꯝꯅ ꯍꯩ ꯁꯤꯦꯡꯅ ꯊꯥꯡꯗꯕ ꯌꯥꯗꯦꯕ ꯅꯨꯄꯤ ꯈꯣꯡꯊꯥꯡꯗꯦ
ꯌꯥꯗꯦ ꯌꯥꯗꯦ ꯅꯨꯄꯤꯒꯤ ꯈꯣꯡꯊꯥꯡꯗꯤꯀꯣ ꯑꯁꯨꯃꯥꯏꯅ ꯇꯧꯕꯅꯦ ꯁꯝ ꯑ ꯑꯩꯈꯣꯏꯒꯤ ꯀ ꯀꯩꯅꯣ ꯃꯥꯟꯅꯕ ꯑꯃ ꯍꯥꯏꯔꯒꯗꯤ ꯀꯣ ꯑꯩꯈꯣꯏꯁꯦ ꯈꯣꯡ ꯑꯃ ꯊꯥꯡꯕꯗꯣ ꯀꯣ ꯃꯅꯤꯡ ꯊꯣꯡꯗ ꯍꯦꯛ ꯅꯨꯡꯁꯤꯠ ꯊꯣꯛꯈꯤꯕꯗꯅꯦ ꯁꯤꯕꯨꯛꯅꯦ ꯈꯪꯕ꯭ꯔꯥ ꯅꯨꯄꯤꯁ ꯑꯁ ꯃꯁꯤꯒꯤ ꯅꯨꯄꯤꯁꯤ ꯃꯁꯛꯅ ꯃꯁꯛ ꯊꯤꯔꯤꯕ ꯃꯁꯛꯅ ꯀꯩꯅꯣ ꯃꯥꯜꯂꯤꯕ ꯑꯗꯨꯒ ꯇꯧꯊꯣꯔꯛꯏꯁꯤꯒ ꯌꯥꯝꯅ ꯀꯩꯅꯣ ꯇꯧꯋꯦ ꯈꯣꯠꯂꯤ ꯃꯥꯅ ꯇꯧꯔꯤꯁꯦ ꯖꯨꯠ ꯆꯥꯗ꯭ꯔꯥ ꯈꯣꯠꯇ꯭ꯔꯥꯅꯅꯦ
ꯉꯥꯡꯕꯤꯗꯣꯏꯅꯦ ꯉꯥꯡꯕꯤꯗꯣꯏꯅꯦ ꯑꯗꯨꯅꯅꯦ ꯁꯤ ꯌꯥꯝꯅ ꯍꯩꯁꯤꯅ ꯇꯧꯗꯕ ꯌꯥꯗꯦ ꯊꯕꯛ ꯑꯃ ꯇꯧꯕꯗ ꯑꯗꯨꯅ ꯍꯥꯏꯕꯗꯤ ꯅꯨꯄꯥꯅꯁꯨ ꯅꯨꯡꯁꯤꯕꯤꯗꯕ ꯃꯥꯅꯦ ꯅꯨꯄꯥꯅ ꯅꯨꯡꯁꯤꯕꯤꯗꯕ ꯍꯥꯏꯗꯤꯃꯛꯇꯕꯨ ꯃꯤꯅ ꯑꯗꯨꯝ ꯉꯥꯡꯅꯗꯣꯏꯅꯦꯕ ꯅꯨꯄꯥꯅ ꯁꯨꯃꯥꯏꯅ ꯅꯨꯡꯁꯤꯕꯤꯗ ꯑꯗꯨꯗꯨꯅ ꯒ꯭ꯌꯥꯟ ꯇꯥꯗꯕ ꯌꯥꯗꯦꯕ ꯑꯩꯈꯣꯏꯗꯤ ꯌꯥꯝꯅ ꯒ꯭ꯌꯥꯟ ꯇꯥꯅ ꯆꯠꯀꯗꯕꯅꯤ ꯑꯗꯣ ꯅꯪ ꯉꯁꯤꯗꯤ ꯀꯩ ꯍꯦꯟꯖꯥꯡ ꯆꯥꯗꯣꯏꯅꯣ ꯅꯨꯡꯗꯥꯡꯒꯤꯗꯤ
ꯑ ꯑꯩꯗꯤ ꯁꯨꯃꯥꯏꯅ ꯇꯧꯋꯦ ꯑꯩꯗꯤꯀꯣ ꯎꯝ ꯏꯁꯥꯁꯦ ꯈꯔ ꯑ ꯀꯩꯅꯣ ꯇꯧꯋꯦ ꯏꯁꯥꯁꯦ ꯗꯥꯏꯠ ꯂꯣꯝꯗ ꯈꯔ ꯂꯩꯕꯅꯤꯅꯅ ꯏꯟꯁꯥꯡꯁꯦ ꯑ ꯎꯝ ꯀꯩꯅꯣ ꯄꯣꯔꯦ ꯊꯥꯎ ꯊꯣꯡ ꯑꯃꯇ ꯌꯥꯎꯗꯕꯤꯗꯀꯣ ꯑ ꯑꯩꯈꯣꯏꯒꯤ ꯁꯣꯞ ꯗꯥꯏꯠ ꯑꯣꯏꯅ ꯍꯥꯏꯇꯥꯏꯌꯦ
ꯑꯁ ꯑꯗꯨꯗꯤ ꯌꯥꯝ ꯍꯥꯎꯅ ꯆꯥꯊꯔꯅꯤꯅꯦ ꯌꯥꯝꯅ ꯆꯝꯅ
ꯌꯥꯝ